ꯇꯥꯔꯕꯣ
ꯑꯣ ꯇꯥꯔꯦ ꯇꯥꯔꯦ ꯏꯆꯦ
ꯑꯩꯅ ꯀꯔꯤꯒꯤꯅꯣ ꯅꯪꯒꯤꯖꯦ ꯀꯣꯟꯊꯧꯖꯝ ꯂꯥꯏꯔꯦꯝꯕꯤꯒꯤꯖꯦ ꯍꯪꯕ
ꯑꯥ
ꯇꯥꯕ꯭ꯔ ꯕꯦꯕꯤꯆꯥꯗꯣ ꯑꯉꯥꯡ ꯂꯥꯏꯔꯤ ꯑꯉꯥꯡ ꯂꯥꯏꯔꯤꯛ ꯇꯥꯛꯄꯩꯅꯦꯌꯦ ꯑꯩꯅ ꯀꯔꯤ ꯑꯉꯥꯡ ꯂꯥꯏꯔꯤꯛ ꯇꯥꯛꯑꯒ ꯌꯨꯇꯨꯞꯇꯒꯤ ꯉꯥꯏꯍꯥꯛ ꯌꯦꯡꯉꯒ ꯑꯗꯨꯝ ꯑꯦ ꯋꯥꯔꯤꯗꯣ ꯍꯥꯏꯐꯦꯠ ꯂꯤꯒ꯭ꯔ ꯂꯣꯏꯔꯦ ꯑꯉꯥꯡꯒꯤꯗꯤ ꯌꯥꯝꯅ ꯀꯣꯟꯗꯅ ꯀꯔꯤ ꯅꯪꯅ ꯄꯥꯝꯃꯤꯕꯨ ꯀꯩꯅꯣ ꯌꯨꯇꯨꯞꯇ ꯌꯥꯎꯔꯤꯗꯣ ꯀꯣꯟꯊꯧꯖꯝ ꯂꯥꯏꯔꯦꯝꯕꯤꯒꯤ ꯐꯖꯟꯅ ꯑꯗꯨꯝ ꯌꯥꯎꯕꯅꯦꯕ ꯌꯨꯇꯨꯞꯇ
ꯑꯥ ꯏꯆꯦ ꯃꯥ ꯀꯩꯅꯣ ꯇꯧꯕ꯭ꯔꯕ ꯀꯣꯟꯊꯧꯁꯤꯗ ꯃꯥ ꯀꯣꯂꯦꯖꯀꯤ ꯑꯣꯖꯥ ꯑꯣꯏꯔꯤꯖꯠꯂꯣ ꯑꯗꯨꯗꯥ
ꯀꯩꯅꯣꯝꯃ ꯄ꯭ꯔꯦꯄꯔ ꯏꯕꯩꯔ ꯀꯩꯅꯣꯝ ꯀꯩꯅꯣꯝꯒꯤꯗꯤ ꯑꯣꯏꯔꯝꯅꯤ ꯈꯪꯗꯦ ꯑꯉꯥꯡ ꯂꯥꯏꯔꯤꯛ ꯇꯥꯛꯄ ꯈꯣꯠꯄ ꯑꯑ ꯑꯉꯥꯡ ꯃꯆꯥ ꯑꯉꯥꯡ ꯃꯆꯥ ꯃꯅꯤꯞ ꯄꯨꯔꯤ ꯃꯅꯤꯄꯨꯔꯤ ꯄꯥ ꯊꯣꯛꯇꯕ ꯑꯉꯥꯡ ꯃꯆꯥ ꯈꯔ ꯇꯨꯏꯁꯟ ꯇꯧꯕꯅꯦꯕ ꯃꯅꯤꯄꯨꯔꯤ ꯁꯨꯡꯉꯥꯡ ꯉꯥꯡ ꯍꯩꯇꯕ ꯑꯗꯨꯂ ꯃꯊꯧ
ꯑꯩꯅ ꯃꯁꯤ ꯀ꯭ꯂꯥꯁ ꯇꯦꯟꯒꯤ ꯇꯧꯔꯤꯁꯖꯦ ꯑꯗꯨꯗ ꯑꯩ ꯑꯈꯣꯏꯒꯤ ꯇꯝꯃꯤꯕꯒꯤ ꯂꯥꯏꯔꯤꯛꯀꯤ ꯃꯔꯝꯗ ꯁꯨꯡꯇꯥꯛ ꯇꯥꯛꯇꯦ ꯃꯣꯏꯒꯤ ꯃꯔꯝꯗ ꯇꯥꯛꯇꯣ ꯇꯥꯛꯑ ꯂꯣꯏꯔꯦ
ꯑꯗꯨꯅꯦ ꯃꯥ ꯀꯣꯟꯗꯧꯖꯝ ꯂꯥꯏꯔꯦꯝꯕꯤꯒꯤ ꯌꯥꯝꯗꯤ ꯆꯦꯝꯁꯇ ꯈꯪꯅꯤꯡꯉꯤꯗꯣ ꯀꯩꯅꯣ ꯑꯩꯅ ꯀꯩꯒꯤꯅꯣ ꯍꯪꯉꯒ ꯑꯉꯥꯡ ꯂꯥꯏꯔꯤꯛ ꯇꯥꯛꯄꯩꯅꯩ ꯌꯦ ꯑꯗꯨꯗꯤ ꯃꯋꯥ ꯂꯧꯗ꯭ꯔꯦꯕ ꯃꯥ ꯇꯥꯛꯏꯗꯨ ꯇꯣꯉꯥꯟꯅꯦꯕ ꯑꯦꯝ ꯄꯤ ꯑꯦꯁ ꯁꯤ ꯑꯗꯨ ꯑꯗꯨ ꯅꯠꯇꯦꯕ
ꯍꯣ ꯍꯣꯏ ꯑꯗꯣ ꯄꯨꯛꯆꯦꯟꯗꯣ ꯁꯦꯡꯉꯛꯑꯀꯥꯟꯗ ꯏꯁꯦ ꯍꯟꯅ ꯏꯒꯦ ꯇꯧꯕꯅꯦ ꯈꯣꯠꯄꯅꯦ ꯑꯩꯗꯣ ꯅꯪꯉꯔꯣꯏ ꯈꯣꯠꯂꯔꯣꯏ ꯍꯣꯏ ꯅꯪꯉꯔꯣꯏ ꯈꯣꯠꯂꯣꯏ ꯏꯆꯦꯅ ꯈꯔ ꯃꯇꯦꯡ ꯄꯥꯡꯕꯤꯌꯣ ꯈꯣꯠꯂꯣ ꯑꯩꯗꯣ ꯑꯗꯨꯃꯥꯏꯅ ꯐꯖꯟꯅ ꯍꯥꯏꯔꯛꯇ ꯑꯣꯏꯗꯤ ꯐꯕ ꯑꯗꯨꯝ ꯍꯥꯏꯗꯤ ꯑꯗꯨꯝ ꯑꯗꯨ ꯆꯦꯔꯕꯤꯅꯥ ꯑꯩꯗꯤ ꯑꯃ ꯂꯩꯕ ꯍꯥꯏꯗꯤ ꯐꯅ ꯀ꯭ꯂꯣꯁ ꯑꯣꯏꯇꯥꯔꯁꯨ ꯏꯆꯦ ꯑꯣꯏꯇꯥꯔꯗꯤ ꯈꯤꯇꯪ ꯔꯦꯁ ꯇꯦꯛꯇꯣ ꯍꯥꯏꯗꯤ ꯂꯩꯗꯅꯀꯣ ꯑꯗꯨꯝ ꯏꯆꯦ ꯇꯧꯕꯤꯒꯦꯔꯥ ꯌꯥꯝ ꯍꯦꯟꯅ ꯇꯧꯍꯟꯅꯤꯡꯕꯒꯤ ꯋꯥ ꯅꯠꯇꯕ ꯑꯗꯨꯝ ꯃꯤꯑꯣꯏꯕ ꯑꯗꯨꯝ ꯈꯤꯇꯪ ꯅꯨꯡꯉꯥꯏꯇꯕꯅꯦ ꯍꯥꯏꯐꯦꯠꯇ ꯃꯥꯏꯗꯨꯗꯤ ꯌꯥꯝ ꯊꯤꯅ ꯀ꯭ꯂꯣꯁ ꯑꯣꯏꯔꯒ ꯍꯦꯛꯇ ꯑꯗꯨꯝ ꯃꯥꯜꯂꯨꯔꯦ ꯑꯩꯗꯤ
ꯍ ꯀꯄꯪꯕ ꯊꯗ ꯍ
ꯎꯝ ꯍꯣꯏ ꯊꯕꯛꯇꯣ ꯑꯗꯨꯝ ꯁ꯭ꯨꯗ ꯂꯩꯕꯩ ꯇꯥꯏꯞꯇ ꯊꯕꯛꯀꯗꯣ ꯀꯩꯝ ꯇꯧꯗꯕꯤꯗ ꯑꯗꯨꯝ
ꯎꯝ ꯑꯗꯨꯝꯅꯦꯃꯥ ꯍꯧꯔꯛꯇꯣꯏꯁꯦ ꯑꯗꯨ ꯆꯠꯂꯨꯁꯦ ꯑꯗꯥ ꯆꯠꯂꯨꯁꯦꯅ
ꯑ
ꯑꯦ ꯁꯟꯗꯤ ꯁꯟꯗꯤꯗ ꯃꯍ
ꯑ
ꯍꯥꯏꯕꯗꯤ ꯑꯩꯈꯣꯏ ꯅꯣꯏꯁꯤꯅ ꯑꯗꯨꯝ ꯄꯨꯜꯂꯗꯅ ꯃꯥꯗꯤ ꯂꯥꯞꯇꯤꯟꯅꯦꯕ ꯍꯥꯏꯕ
ꯑꯣ ꯑ
ꯃꯥꯗꯤ ꯂꯥꯛꯇꯤꯟꯅꯤꯦꯕ ꯌꯥꯝ ꯀꯣꯁ ꯑꯣꯏꯅꯗꯦꯕ ꯄꯨꯟꯗꯅ ꯈꯣꯠꯇꯅ ꯌꯥꯝ ꯇꯣꯏꯅ ꯄꯨꯟꯕꯁꯨꯅ ꯑꯣꯏꯗꯦꯕ
ꯑꯥ
ꯍꯥꯏꯗꯤ ꯃꯊꯪ ꯑꯣꯏꯣꯏꯁꯤꯡꯗꯦ ꯑꯉꯥꯡ ꯂ ꯑꯉꯥꯡ ꯏꯪꯂꯤꯁ ꯄꯥꯊꯣꯛꯆꯕ ꯑꯉꯥꯡ ꯈꯔ ꯃꯅꯤꯄꯨꯔꯤ ꯄꯥꯊꯣꯛꯆꯕ ꯇꯨꯏꯁꯟ ꯈꯔ ꯇꯧꯔꯒ ꯃꯥꯅ ꯑꯣꯊꯧꯖ ꯂꯥꯏꯔꯟꯕꯤ
ꯑꯥ
ꯌꯨꯇ꯭ꯨꯞꯇ ꯍꯥꯏꯗꯤ ꯍꯤꯜꯁ ꯄꯤꯔ ꯌꯥꯔꯦ ꯍꯥꯏꯕ ꯌꯨꯇꯨꯕꯀꯤꯗꯣ
ꯑꯣ
ꯃ ꯁꯨꯃꯥꯏꯅ ꯁꯨꯃꯥꯏ ꯁꯨꯃꯥꯏꯅ ꯂꯩꯒꯦ ꯈꯣꯠꯀꯦꯁꯨ ꯇꯧꯒꯦꯅ ꯑꯉꯥꯡꯗ ꯈꯪꯍꯟꯅꯤꯡꯉꯁꯨ ꯃꯥꯏꯗꯨꯗꯤ ꯌꯥꯝ ꯗꯤꯇꯦꯜꯁꯇ ꯄꯥꯝꯃꯦꯕ ꯍ ꯊꯤ ꯂꯥꯏꯔꯤꯛ ꯂ ꯊꯤꯔꯒ
ꯃꯥꯅꯦ ꯑꯗꯨ ꯂꯥꯏꯔꯤꯛꯇ ꯊꯤꯃꯤꯟꯅꯔꯒꯅꯤ ꯏꯆꯦꯛꯇ ꯉ ꯑꯁꯤ ꯇꯟꯇꯥꯖꯁꯨ ꯍꯌꯦ
ꯑ ꯆꯕ ꯑꯇꯩ ꯅꯠꯇꯦ ꯑꯇꯩ ꯅꯠꯇꯦ ꯑꯩꯅ ꯄꯤꯡ ꯂꯥꯎꯈꯔꯤꯁꯦ
ꯄꯥꯃꯤꯟꯅꯁꯤ
ꯜ ꯅꯠꯇꯦ ꯀꯜꯆꯔꯅꯦ ꯍꯥꯏꯔꯒ ꯂꯥꯏꯔꯤꯛ ꯑꯗꯨꯒꯨꯝꯕ ꯂꯩꯗ꯭ꯗꯤ ꯀꯩꯒꯤꯅꯣ ꯑꯗꯨꯒꯒꯨꯝꯕ
ꯑꯣ
ꯑ ꯀꯥꯏꯗꯦ ꯄꯩꯁꯥꯅ ꯂꯩꯗꯧꯅꯣ ꯀꯣꯟꯍꯧꯗꯧꯅꯣ ꯍꯥꯏꯝꯗꯤ ꯑꯩꯒ ꯀꯔꯤꯃꯔꯤ ꯂꯩꯅꯒꯦ
ꯃꯥꯅꯦ ꯑꯩꯈꯣꯏꯁꯨ ꯏꯆꯦ ꯐꯣꯛꯂꯣꯔ ꯍꯥꯏꯕꯅꯤ ꯐꯣꯛꯂꯣꯔ ꯏ ꯂꯥꯏ ꯂꯣꯏꯅ ꯂꯩꯔꯒ ꯄꯩꯁꯜꯂ ꯊꯝꯕ ꯉꯝꯕ ꯅꯠꯇꯦ ꯍꯥꯏꯕ ꯈꯔ ꯑꯩꯒꯤ ꯗꯔꯀꯥꯔ ꯑꯣꯏꯕ ꯑꯩꯒꯤ ꯚꯦꯂꯦꯠꯀ ꯈꯔ ꯃꯔꯤ ꯂꯩꯅꯕ ꯉꯇꯅꯦ ꯊꯝꯃꯤ ꯊꯝꯗꯨꯁ ꯅꯠꯇ꯭ꯔꯅꯦ ꯑꯩꯅ ꯈꯨꯅꯨꯡ ꯏꯁꯩ ꯃꯌꯥꯝ ꯃꯌꯥꯝ ꯂꯩꯇꯥꯔꯁꯨ ꯁꯨꯝ ꯀꯥꯡꯕꯨꯗꯤ ꯀꯥꯟꯅꯩꯀꯣ ꯑꯗꯨ ꯑꯣꯏ ꯇꯥꯔꯒꯁꯨ ꯑꯩꯅ ꯑꯍꯦꯟꯕ ꯂꯩꯖꯕꯅꯤꯅ ꯍꯣꯏ ꯑꯗꯨ ꯃꯌꯥꯝ ꯂꯩꯔꯨꯕꯩ ꯀꯩꯁꯨ ꯀꯥꯟꯅꯗꯦ ꯍꯥꯏꯕ ꯑꯩꯅ ꯂꯥꯏꯔꯤꯛꯄꯨ ꯀꯜꯆꯔ ꯍꯥꯏꯕ ꯂꯩꯇ
ꯄ ꯄꯤꯡ ꯂꯥꯎꯕ꯭ꯔꯦꯕ ꯑꯩꯗꯣ ꯍꯪꯉꯕ ꯀꯜꯆꯔꯅꯦ ꯍꯥꯏꯔꯒ ꯂꯥꯏꯔꯤꯛ ꯑꯝꯇ ꯂꯩꯇꯕ ꯈꯣꯠꯇꯕ ꯑꯩ
ꯑꯗꯣ ꯃꯥꯁꯨ ꯃꯣꯗꯔꯟ ꯑꯣꯏ ꯑꯣꯏ ꯇꯥꯔꯁꯨ ꯃꯥꯁꯨ ꯀꯜꯆꯔꯒꯤ ꯂꯥꯏꯔꯤꯛ ꯂꯩ ꯃꯅꯤꯄꯨꯔꯤ ꯁꯞꯖꯦꯛꯅꯤ ꯃꯥ ꯀꯜꯆꯔꯁꯨ ꯂꯩꯇꯦ ꯀꯜꯆꯔꯁꯨꯦꯡ ꯊꯦꯡꯉꯔꯣꯏ ꯍꯥꯏꯕ ꯂꯩꯇꯦ ꯑꯗꯣ ꯃꯥꯁꯨ ꯗꯔꯀꯥꯔ ꯑꯣꯏꯔꯛꯀꯅꯤ ꯂꯩꯕ ꯌꯥꯏ ꯀꯩꯗꯣ
ꯃꯥ ꯗꯒꯥ ꯑꯣꯏꯗꯤ ꯃꯥ ꯂꯩꯖꯒ ꯑꯗꯨꯝ ꯅꯠꯇ꯭ꯔꯣ
ꯑꯥ ꯃꯥꯗꯤ ꯍꯧꯖꯤꯛ ꯗꯔꯀꯥꯔ ꯑꯣꯏꯔꯤꯅꯦꯕ ꯑꯗꯨ ꯑꯣꯏ ꯇꯔꯗꯤ ꯃꯥ
ꯎꯝ ꯑꯗꯩ ꯑꯉꯥꯡ ꯇꯨꯏꯁꯟ ꯃꯔꯤ ꯃꯉꯥ ꯇꯧꯔꯤꯅꯤ ꯄꯩꯁꯥ ꯊꯣꯛꯏꯅꯤ ꯃꯣꯏꯗꯤ ꯑꯩꯈꯣꯏꯗꯤ ꯌꯥꯝ ꯑ ꯇꯧꯗ ꯂꯨꯄꯥꯊꯣꯛꯄ ꯅꯠꯇꯦ ꯑꯗꯩꯗꯤꯕꯨ ꯐꯤꯌꯔ ꯆꯠꯂꯦ ꯍꯥꯏꯁꯦ ꯑꯩꯒꯤ ꯑꯩꯒꯤ ꯑꯩꯒꯤ ꯇꯣꯄꯤꯛꯇꯨꯒ ꯆꯥꯟꯅꯕ ꯂꯥꯏꯔꯤꯛ ꯊꯤꯔꯒ ꯑꯗꯨꯁꯨ ꯑꯍꯣꯡꯕꯅꯤ ꯂꯩꯔꯤꯁꯦ ꯊꯤꯖꯤꯔꯒ ꯂꯩꯇꯕꯅꯤꯅ
ꯃꯥꯅꯦ ꯑ ꯑꯗꯨꯅꯦ
ꯍꯥꯏꯗꯤ ꯑꯗꯨꯝ ꯃꯥꯒꯤ ꯗꯔꯀꯥꯔ ꯑꯣꯏꯇꯥꯔꯗꯤ ꯃꯥꯁꯨ ꯂꯩꯕ ꯌꯥꯏ ꯍꯥꯏꯕ ꯑꯗꯨꯗꯤ ꯀꯩꯁꯨ ꯍꯦꯟꯅ ꯂꯨꯄꯥ ꯆꯥꯡꯉꯥ ꯆꯥꯇꯔꯨꯛꯇꯤ ꯀꯩꯁꯨ ꯄꯤꯔꯝꯃꯣꯏꯗꯅ ꯑꯗꯨꯕꯨ ꯑꯃꯨꯛꯀ ꯂꯩ ꯂꯩꯇꯦ ꯑꯃꯨꯛ ꯇꯧꯈꯠꯂꯛꯏꯗꯨꯅꯤ ꯈꯪꯗꯦꯗ ꯃꯤꯁꯦ ꯃꯈꯟ-ꯃꯈꯟꯅꯤ
ꯃꯥꯅꯤ ꯁꯥꯎꯅꯤꯡ-ꯁꯥꯎꯖꯥꯖꯅꯨ ꯑꯩ-ꯑꯩ ꯉꯝꯃꯣꯏ ꯍꯥꯏꯒꯤꯃꯤ ꯑꯗꯨꯝ
ꯎ ꯉꯁꯤꯗꯤ ꯅꯣꯡꯁꯦ ꯈꯔ ꯇꯥꯗꯨꯝ ꯃꯥꯜꯂꯦ ꯑꯗꯨꯝ
ꯎꯝ ꯑꯩ-ꯑꯩ ꯉꯝꯃꯣ ꯑꯩ ꯇꯜꯂꯦ ꯍꯥꯏꯈꯒꯔꯃ‌ꯦ
ꯎꯝ ꯍꯣꯏ ꯐꯔꯦ ꯍꯥꯏꯗꯤ ꯇꯉꯥꯏ ꯐꯗꯅ ꯏꯆꯦꯗꯣ ꯉꯁꯤ ꯇꯟꯇꯥꯥꯔꯁꯨ ꯑ‌ꯦ ꯏꯆꯦ ꯍꯌꯦꯡ ꯑꯝꯇ ꯆꯠꯃꯤꯟꯅꯔꯨꯁ‌ꯦ ꯊꯤꯃꯤꯟꯅꯔꯨꯁꯦ ꯂꯥꯏꯕ꯭ꯔꯦꯔꯤꯗ ꯐꯪꯗ-ꯐꯪꯗ꯭ꯔꯒꯅ ꯀ‌ꯣ ꯍꯥꯏꯐꯦꯠꯇꯪ
ꯑ‌ꯦ ꯅꯪ ꯀꯔꯝ ꯀꯥꯟ ꯁꯪꯗ‌‌ꯣꯏꯅ‌ꯣ ꯑꯩ ꯉꯥꯏꯒꯦ ꯄꯝꯅꯤꯡꯉꯥꯏ ꯂꯩꯇꯕꯩꯩꯅ ꯆ‌ꯦ ꯔꯨꯕꯤꯅꯥꯗꯨ ꯑꯗꯨ ꯗꯨ ꯗꯨ ꯍꯥꯏꯌꯣ ꯍꯥꯏꯕ
ꯑꯣ ꯑꯗꯨꯅꯦ ꯑꯗꯨꯗꯨꯒ ꯈꯔ ꯄꯥꯕꯗꯨꯗꯤ ꯏꯆꯦ ꯍꯥꯏꯗꯤ ꯑꯝꯇ ꯄꯥꯕꯤ-ꯄꯥꯕꯤꯗꯨꯣꯏꯅꯦꯌ‌ꯦ ꯄꯥꯕꯤꯗꯨꯅꯦ ꯍꯥꯏꯁꯤꯕꯨ ꯂꯥꯏꯔꯤꯛ ꯑꯃ ꯄꯥꯕ ꯍꯥꯏꯖꯤꯕꯨ
ꯄꯥꯕ ꯍꯥꯏꯖꯦ ꯄꯥꯕ ꯍꯥꯏꯖꯦ ꯂꯥꯏꯔꯤꯛꯇꯣ ꯁꯤ ꯂꯩꯔꯦ ꯍꯥꯏꯔꯒ ꯄꯥꯕ ꯅꯠꯇꯦ ꯊꯤꯗ‌ꯣꯏꯅꯤ ꯂꯥꯏꯔꯤꯛ ꯈꯨꯗꯤꯡꯒꯤ ꯐꯥꯛ ꯊꯤꯔꯨꯖ‌ꯦ ꯍꯥꯏꯕꯩ ꯃ‌ꯑꯣꯡꯅ‌ꯦ ꯃꯥꯅ ꯍꯥꯏꯖ‌ꯦ ꯀꯣꯟꯊꯩꯖꯝ ꯂꯥꯏꯔ‌ꯦꯝꯕꯤ ꯌꯥꯎꯕ꯭ꯔꯥ-ꯌꯥꯎꯕ꯭ꯔꯥꯅ
ꯎꯝ
ꯂꯥꯏꯔꯤꯛꯇꯨ ꯃꯁꯛ ꯈꯪꯉꯒ ꯂꯥꯏꯔꯤꯛꯇꯣ ꯊꯤꯔꯨꯖꯤ ꯌꯥꯎꯕ꯭ꯔꯥ ꯊꯤꯔꯨꯁꯡꯖꯤ ꯍꯥꯏꯕ ꯅꯠꯇꯕ ꯀ‌ꯣꯟꯊꯧꯖꯝ ꯂꯥꯏꯔ‌ꯦꯝꯕꯤ ꯂꯥꯏꯔꯤꯛꯇꯨ ꯌꯥꯎꯕ꯭ꯔ-ꯌꯥꯎꯕ꯭ꯔ ꯀ‌ꯣꯏꯊꯤ ꯊꯤꯔꯨꯖꯤ ꯊꯤꯖꯤꯁꯁꯦ ꯀ‌ꯣꯟꯊꯧꯖꯝ ꯂꯥꯏꯔ‌ꯦꯝꯕꯤꯒꯤ ꯊꯤꯖꯤꯁ ꯄꯤꯈꯠꯄꯗ ꯑꯦ ꯁꯤ ꯌꯥꯎꯒ꯭ꯔꯦ ꯃꯤ ꯑꯃꯅ ꯏꯕ ꯁꯤꯒꯤ ꯇ꯭ꯔꯤꯁꯤꯁ ꯗꯨꯝꯃꯥꯏꯅ ꯊꯤꯔꯗꯤ ꯂꯥꯏꯗꯅ ꯄꯣꯠꯇꯣ ꯑꯗꯨ ꯅꯠꯇ꯭ꯔꯦꯕ ꯃꯥꯏꯗꯤ
ꯍ‌ꯣꯏ ꯈꯪꯗ‌ꯦꯗ ꯃꯤ
ꯌꯨꯇꯨꯞꯇ-ꯌꯨꯇꯨꯞꯇ ꯑꯗꯨꯝ ꯐꯖꯅ ꯊꯥꯒꯠꯄꯅ‌ꯦ ꯍꯥꯏꯕ ꯀꯣꯟꯊꯧꯖꯝ ꯂꯥꯏꯔ‌ꯦꯟꯕꯤꯒꯤ
ꯍꯣꯏ ꯃꯥꯅ ꯊꯥꯒꯠꯄꯅꯦ ꯍꯧꯖꯤꯛꯀꯥꯟꯗꯤ ꯂꯣꯏꯅ ꯊꯥꯒꯠꯄꯅꯦ ꯑꯈꯣꯏꯒꯤ ꯀꯩꯀꯥ ꯑꯗꯨꯝ ꯑꯌꯥꯝꯕꯅ ꯊꯥꯒꯠꯄꯅꯦ ꯅꯣꯕꯦꯜ ꯀꯩꯀꯥꯗꯒꯤ
ꯍꯩꯖ ꯁꯤꯡꯖꯔꯗꯤ ꯌꯨꯇꯨꯞꯇꯩꯗ ꯐꯖꯅ ꯇꯧꯔꯒ ꯇꯧꯌꯥꯏ ꯍꯥꯏꯕꯅꯤꯗ ꯌꯨꯇꯨꯞ ꯗꯨꯗꯤ ꯋꯥꯔꯤ ꯂꯤꯌꯦ ꯑꯩꯅ ꯏꯕꯦꯝꯃ ꯑꯗꯨꯃꯥꯏ ꯍꯥꯏꯒꯤꯕꯅꯤ ꯋꯥꯔꯤ ꯂꯤꯔꯛꯀꯗꯣꯏꯅꯤ ꯃꯤꯗꯤ ꯂꯣꯏꯅꯃꯛ ꯋꯥꯔꯤ ꯂꯤꯔꯛꯄꯗꯣ ꯑꯗꯨꯗꯒꯤ ꯑꯃꯨꯛ ꯁꯝꯖꯜꯂꯒ ꯏꯊꯣꯔꯛꯏꯅꯤ ꯅꯪꯅ ꯋꯥꯔꯤꯗ‌ꯣ ꯇꯥꯔꯒ ꯅꯪꯅ ꯏꯊꯣꯛꯆꯒꯗꯕꯅ‌ꯦ ꯍꯥꯏꯕꯅꯦ ꯑꯩꯅ ꯃꯤꯅ ꯏꯔꯝꯕꯗ‌ꯣ ꯄꯥꯔꯒ ꯆꯞ ꯆꯥꯅ ꯁꯤꯟꯖꯟꯕꯗꯨꯅꯤ ꯅꯪ ꯂꯥꯏꯔꯤꯛ ꯂꯩꯇꯕꯅꯤꯅ ꯎꯄꯥ ꯂꯩꯔꯣꯏ ꯍꯥꯏꯕ ꯑꯩꯅ
ꯑ‌ꯣꯏ ꯃꯥꯅꯤ
ꯍꯤꯟꯅ ꯁꯨꯡꯄꯤ-ꯄꯤꯗꯕ ꯅꯠꯇꯦ ꯍꯥꯏꯕ‌ ꯀꯣꯟꯊꯧꯖꯝ ꯂꯥꯏꯔ‌ꯦꯝꯕꯤꯗ‌ꯣ ꯌꯨꯇꯨꯞꯇ ꯐꯖꯅ ꯋꯥꯔꯤ ꯂꯤꯔ ꯌꯥꯎ ꯂꯩꯔꯕꯅꯦ ꯍꯥꯏꯕ
ꯑꯣ ꯃꯤꯒꯤ ꯃꯇꯝꯗꯣ ꯀ꯭ꯔꯤꯝꯇ ꯈꯟꯕꯤꯗꯕꯗ‌ꯣ
ꯎꯝ
ꯆ‌ꯦ ꯕꯤꯅ ꯅꯪ ꯆꯥꯛ ꯊꯣꯡꯉ ꯊꯣꯡꯒꯤꯗ‌ꯣꯏꯔ‌ꯣ ꯉꯥꯇꯪ ꯂꯩꯔ ꯊꯣꯡꯗ‌ꯣꯏꯔ‌ꯣ ꯏꯃꯥ ꯀꯩ ꯖꯥꯡ ꯊꯣꯡꯉꯒꯦ
ꯈ‌ꯣꯏꯗꯤ ꯍꯋꯥꯏ ꯀꯥꯡꯁꯣꯏ
ꯑꯣ ꯉꯁꯤꯗꯤ ꯅꯣꯡꯖ‌ꯦ ꯋꯦꯗꯔ ꯁꯦ ꯍꯤꯟꯖꯥꯡ ꯑꯍꯥꯎꯕ ꯑꯃ ꯆꯥꯔꯒ ꯇꯨꯝꯃꯒ ꯂꯩꯔꯗꯤ ꯅꯨꯡꯉꯥꯏꯒꯗꯕꯒꯤ ꯋ‌ꯦꯗꯔꯅꯤ ꯂꯥꯛꯄꯤꯔꯣ ꯑꯩ ꯍꯧꯖꯤꯛ ꯃꯣꯏ ꯆꯥꯛ ꯊꯤꯟꯅꯒ꯭ꯔꯦ ꯑꯗꯨꯒ ꯆꯥꯛꯆꯥꯔꯅꯤ ꯑꯗꯨꯒ ꯉꯥꯏꯍꯥꯛ ꯆꯠꯂꯨꯔꯅꯤ
ꯎꯝ
ꯂꯥꯏꯕ꯭ꯔꯤꯗꯣ ꯈꯔ ꯑꯩꯒꯤ ꯄꯩꯁꯥ ꯃꯊꯪꯗ ꯆꯠꯂꯔꯣꯏꯗꯅꯦ ꯅꯍꯥꯟ ꯄꯩꯁꯥꯗꯨ ꯁꯤꯗꯗꯤ ꯑꯗꯨꯝ ꯇꯨꯝꯃꯦꯕ ꯑꯩꯁꯦ ꯂꯥꯏꯔꯤꯛ ꯁꯨꯄꯥ ꯄꯥꯗꯦꯕ ꯑꯥꯗ ꯂꯥꯏꯕ꯭ꯔꯦꯔꯤꯗꯅ ꯑꯗꯨꯝ ꯇꯨꯝ ꯇꯥꯔꯁꯨ ꯉꯥꯛꯇꯪ ꯄꯨꯡ ꯑꯃ ꯑꯅꯤ ꯑꯗꯨꯃꯥꯏꯅ ꯈꯟꯕ ꯍꯣꯏ ꯁꯤꯗꯗꯤ ꯑꯗꯨꯝ ꯐꯣꯟꯁꯦ ꯑꯗꯨꯝ ꯌꯦꯡꯉ ꯇꯨꯝꯃꯦ ꯇꯁꯦꯡꯅꯁꯨ ꯁꯨꯨꯡꯄꯥ ꯄꯥꯗꯦꯕ ꯑꯗꯨꯒꯤ ꯑꯩꯈꯣꯏꯅ ꯑꯃꯨꯛ ꯅꯨꯡꯗꯥꯡ ꯍꯦꯛꯇ ꯑꯍꯤꯡ ꯍꯦꯛꯇ ꯄꯥ ꯉꯝꯕ ꯃꯤ ꯑꯣꯏꯔꯗꯤ ꯐꯕ ꯑꯗꯨꯁꯨ ꯅꯠꯇꯕ ꯑꯗꯨꯅ ꯑꯥꯗ ꯈꯤꯇꯪ ꯄꯥꯔꯗꯤ ꯐꯒꯗ꯭ꯔꯅ ꯑꯗꯨꯝ ꯈꯔ ꯆꯠꯄ ꯍꯧꯕꯅꯦ
ꯎꯝ ꯑꯗꯨꯅꯦ ꯌꯥꯝ ꯐꯕꯅꯤ ꯌꯥꯝ ꯐꯕꯅꯤ ꯑꯩꯁꯨ ꯄꯦꯔꯦꯠ ꯂꯥꯟꯗꯧꯔꯦ ꯍꯧꯥꯎꯖꯤꯁꯦ ꯄꯦꯔꯦꯠ ꯂꯣꯏꯕꯔꯒ ꯀꯩꯅꯣ ꯀꯩꯅꯣ ꯇꯧꯔꯀꯥꯟꯗ ꯑꯩꯁꯨ ꯑꯩꯈꯣꯏ ꯑꯦꯝ ꯌꯨꯒꯤꯥꯏꯕ꯭ꯔꯦꯔꯤꯗ ꯆꯪꯉꯒ ꯆꯪꯉ ꯉꯥꯏꯥꯛ ꯐꯪꯒꯦ ꯈꯜꯂꯤ
ꯎꯝ ꯍꯣꯏ ꯐꯝꯃꯣꯏ ꯏꯆꯦ ꯑꯩꯁꯨ ꯍꯟꯗꯛ ꯑꯩꯈꯣꯏꯒꯤ ꯑꯗꯨꯗꯣꯁꯨꯦ ꯑꯩꯈꯣꯏꯒꯤꯨꯔꯦꯟꯒꯤ ꯐꯕ ꯑꯃꯅ ꯌꯥꯝ ꯍꯣꯏ ꯀꯥꯗ ꯑꯩꯈꯣꯏꯅ ꯄꯥꯖꯗꯕ ꯋꯥꯏꯅꯦ ꯑꯗꯨꯒ ꯌꯥꯝ ꯂꯥꯡꯕ ꯈꯣꯠꯄꯩ ꯀꯥꯗ ꯑꯗꯨꯝ ꯇꯧꯗꯦꯕ ꯑꯗꯨ ꯑꯩꯅꯗ ꯇꯣꯛꯑꯅꯤ ꯑꯩ ꯁꯤꯗ ꯑꯣꯏꯅ ꯄꯥꯔꯅꯤ ꯂꯥꯏꯕ꯭ꯔꯦꯔꯤꯁꯨ ꯆꯠ ꯆꯠꯇꯕ ꯍꯟꯗꯛꯀꯤ ꯇꯥꯡ ꯃꯥꯄꯟꯗ ꯄꯩꯁꯥ ꯇꯥꯔꯦꯅ ꯄꯤꯈꯔꯦ ꯑꯗꯒꯤ ꯅꯨꯃꯤꯠ ꯍꯨꯝꯅꯤ ꯃꯔꯤꯅꯤꯅꯤ ꯆꯠꯇ ꯉꯥꯏꯔꯦ ꯄꯩꯁꯥ ꯌꯥꯝ ꯄꯥꯝꯃꯨꯔꯛ ꯑꯩ ꯃꯊꯪꯗ ꯑꯗꯨꯝ ꯊꯕꯛ ꯂꯁꯜꯂꯛꯄꯗꯣ
ꯂꯥꯛꯄꯅꯤꯔꯤꯁꯦꯁ ꯇꯧꯔ ꯉꯝꯗꯕꯅꯤ
ꯎꯝ ꯑꯗꯨ ꯑꯩꯅ ꯆꯠꯂꯔꯣꯏ ꯃꯊꯪꯗ ꯍꯟꯗꯛꯀꯤ ꯐꯥꯎꯗꯤ ꯊꯥ ꯑꯅꯤ ꯑꯃꯃꯨꯛꯇꯤ ꯆꯠꯂꯝꯃꯦ ꯑ ꯑꯗꯨꯗ ꯂꯥꯏꯔꯤ ꯑꯇ ꯍꯟꯗꯛꯀꯤ
ꯑꯩꯁꯨ ꯆꯥꯕ ꯂꯦꯞꯄꯦꯗ ꯀꯥꯏꯝ ꯇꯧꯗ꯭ꯔꯦ
ꯏꯁꯩꯁꯨ ꯀꯩꯝ ꯇꯧꯗ꯭ꯔꯦ ꯂꯥꯏꯔꯤꯛꯄꯨꯗꯤ ꯈꯔ ꯂꯩꯔꯦ ꯑꯗꯨꯒ ꯍꯥꯏꯗꯤ ꯀꯩꯅꯣ ꯇꯧꯕ ꯑꯩꯅꯁꯨ ꯌꯥꯝꯅ ꯍꯦꯟꯅ ꯔꯤꯁꯔꯁꯇ ꯇꯧꯗꯦ ꯑꯩꯒꯤ ꯃꯦꯠ ꯀꯨꯝꯕ ꯆꯥꯔꯦ ꯀꯨꯝꯕ ꯑꯃꯝꯇꯪ ꯐꯥꯎꯔꯗꯤ
ꯃꯥꯅꯦ ꯅꯣꯏꯅ ꯑꯗꯨꯃꯥꯏꯅ ꯈꯟꯕ ꯅꯣꯏꯅ ꯑꯗꯨꯃꯥꯏꯅ ꯈꯟꯕ ꯀꯣ ꯑꯩꯈꯣꯏꯅ ꯍꯧꯖꯤꯛꯁꯦ ꯀꯩ ꯈꯜꯂꯤ ꯈꯕ ꯊꯦꯆꯠꯁꯦ ꯈꯔ ꯊꯨꯅ ꯁꯃꯤꯠ ꯇꯧꯍꯧꯕ ꯌꯨꯝ ꯄꯥꯟꯕꯗꯒꯤ ꯇꯥꯏꯃꯤꯡꯗꯣ ꯅꯛꯁꯜꯂꯛꯑꯕꯅꯤꯅ ꯑꯩꯈꯣꯏꯗꯤ ꯈꯪꯉ ꯄꯤꯕꯤ ꯑꯃꯅ ꯃꯧ ꯑꯣꯏꯔꯒꯗꯤ ꯀꯩꯁꯨ ꯉꯝꯃꯣꯏꯗꯅ
ꯀ ꯀꯅ ꯃꯥꯅꯤ ꯂꯩꯅꯕ ꯇꯧꯔ ꯃꯥꯦ
ꯑꯗꯨ ꯑꯗꯨꯅ ꯑꯗꯨꯃꯥꯏꯅ ꯈꯜꯂꯦꯕ ꯃꯧꯡ ꯑꯣꯏꯕꯗꯤ ꯋꯥꯔꯅꯦꯕ ꯑꯩꯈꯣꯏꯗꯤ ꯍꯪꯕ ꯅꯣꯏꯗꯤ ꯑꯉꯥꯡ ꯌꯥꯝ ꯑꯣꯏꯔꯤꯗꯅ ꯂꯩꯕ ꯌꯥꯔꯤꯕꯅꯦ ꯁꯤꯁ ꯀꯔꯣꯁꯟꯂ ꯐꯖꯅ ꯄꯥꯅꯤ ꯍꯥꯏꯕ ꯅꯣꯏꯗꯤ ꯑꯩꯈꯣꯏꯖꯍꯤꯗꯤ ꯌꯥꯔꯛꯇ꯭ꯔꯦꯕ
ꯉ ꯍꯣꯏ ꯏꯅꯪ ꯑꯗꯨ ꯑꯗꯨꯗꯤ ꯀꯩꯅꯣꯗꯤ ꯁꯨꯝꯗꯨꯗ ꯏꯇꯩꯒ ꯑꯗꯨꯝ ꯂꯨꯍꯣꯡꯕꯒꯤ ꯄ꯭ꯂꯥꯟꯗꯤ
ꯑꯁ ꯈꯪꯗꯦꯗ ꯑꯗꯨ ꯍꯥꯏꯅꯗꯦ ꯍꯥꯏꯅꯗꯦ ꯍꯥꯏꯁꯦ ꯃꯆꯟꯅꯨꯄꯤ ꯂꯨꯍꯣꯡꯕꯒꯤ ꯂꯩꯔꯤꯗꯅ ꯑ ꯃꯥ ꯣꯡ ꯈꯪꯖꯕꯅꯦ ꯀꯨꯏꯅ ꯀꯩꯁꯨ ꯂꯩꯕ ꯌꯥꯔꯣꯏ ꯍꯥꯏꯕꯁꯦ ꯑꯩ ꯆꯍꯤ ꯑꯉꯥꯡ ꯅꯠꯇ꯭ꯔꯦꯗꯤ ꯂꯣꯏ ꯈꯪꯅꯔꯕꯅꯤꯅ
ꯎꯝ ꯑꯗꯒꯤ ꯍꯣꯏ ꯏꯆꯦꯒꯤꯁꯨ ꯂꯣꯏꯕꯒꯤ ꯇꯥꯟꯗꯨꯒ ꯑꯗꯨꯝ ꯀꯥꯟꯅꯕꯁꯨ ꯌꯥ ꯍꯥꯏꯏꯗ
ꯂꯒꯣꯣꯏꯗꯕꯤꯗ ꯄꯒꯅꯤ ꯐ
ꯀꯕꯤꯗ
ꯑꯩꯅ ꯄꯥꯝꯕꯁꯦꯠꯇꯇ ꯆꯤ ꯍꯛꯇ ꯄꯥꯝꯃꯦꯕ ꯑꯩ ꯖꯤꯇꯝ ꯄꯥꯟꯗ ꯄꯥꯃꯦꯕ
ꯎꯝ ꯏꯆꯗ ꯏꯆꯦ ꯅꯪ ꯀꯩꯅꯣ ꯇꯧꯕ꯭ꯔꯣ ꯅꯣꯏ ꯏꯃꯨꯡꯗꯤ ꯗꯖꯥ ꯂꯨꯍꯣꯡꯈ꯭ꯔꯒ ꯏꯆꯦꯍꯤ ꯏꯆꯦꯅ ꯑꯃꯨꯛ ꯂꯨꯍꯣꯡꯕ ꯇꯥꯏꯀꯣ
ꯎꯝ ꯍ ꯂꯩꯇ꯭ꯔꯦ ꯑꯩ ꯆꯠꯂꯣ ꯇꯥꯜꯂꯕꯅꯦ ꯦꯝꯃ ꯑꯩ ꯆꯠꯇꯕꯤꯩ ꯋꯥꯅꯤ
ꯎꯝ ꯍꯣꯏ ꯑꯗꯨꯕꯨꯗꯤ ꯃꯇꯥꯡ ꯃꯇꯝ ꯑꯗꯨꯝ ꯆꯥꯔꯕꯅꯤꯅ ꯀꯩꯁꯨ ꯀꯥꯏꯗꯦ
ꯑꯅ ꯁꯅ ꯁꯤꯅꯤꯅ ꯇꯧꯔꯤꯗ ꯍꯌꯦꯡ ꯐꯔꯛ ꯇꯥꯖꯗꯅꯤꯌꯦꯅ ꯉꯥꯡꯕꯗ
ꯎꯝ ꯍꯣꯏ ꯑꯗꯨꯕꯨꯗꯤ ꯃꯥꯅꯤ ꯅꯨꯄꯤ ꯑꯁꯦ ꯄꯨꯔꯥ ꯕꯦꯔꯥꯅꯤ
ꯑ
ꯑꯗꯨ ꯏꯆꯦ ꯍ ꯌꯨꯝ ꯌꯨꯝ ꯄꯥꯜꯂꯁꯨ ꯐꯖꯅ ꯑꯗꯨꯝ ꯁꯞꯄꯣꯔꯠ ꯇꯧꯕꯤ ꯇꯥꯔꯗꯤ ꯑꯗꯨꯝ ꯐꯒꯗꯕ
ꯑꯗꯨꯝ ꯇꯧꯋꯦ ꯇꯧꯕꯕꯨꯗꯤ ꯑꯗꯨꯝ ꯇꯧꯅꯤ ꯈꯪꯕꯅꯦ ꯑꯩꯅ ꯀꯣꯏꯗꯉꯥꯏ ꯑꯃ ꯆꯠꯂꯒꯦ ꯍꯥꯏꯁꯦ
ꯍꯣꯏ ꯃꯥꯅꯦ ꯑꯗꯨꯕꯨꯗꯤ
ꯑꯗꯨꯅ ꯁꯔꯤ ꯉꯥꯏꯖ ꯆꯦꯟꯁꯤꯜꯂꯝꯒꯦ ꯇꯧꯕ ꯆꯦꯟꯖꯜꯂꯝꯒꯦꯗꯤ ꯔꯤꯁꯔꯁꯀꯤ ꯃꯇꯥꯡꯗ ꯈꯔꯗ ꯌꯥꯡꯁꯤꯜꯂꯝꯕ ꯍꯥꯏꯇꯥꯔꯦꯅꯦ
ꯍꯣꯏ ꯏꯆꯦꯟꯅꯅꯏ ꯍꯧꯖꯤꯛꯀꯥꯟꯗ ꯂꯣꯏꯅ ꯊꯤꯗꯣꯛꯄ ꯂꯣꯏ ꯂꯣꯏꯔꯦꯗꯅ ꯀꯣ ꯑꯗꯨꯒ ꯍꯌꯦꯡ ꯑꯥꯗ ꯑꯗꯨꯣ ꯏꯕ ꯑꯗꯨꯃꯥꯏꯅ ꯑꯣꯖꯥ ꯇꯥꯟꯅꯔ ꯈꯣꯠꯂꯒ ꯍ ꯃꯥꯅꯦ ꯃꯥꯅꯦ
ꯑꯃ ꯍꯟꯗꯛꯀꯤ ꯆꯍꯤꯁꯤ ꯑꯃ ꯂꯩꯔꯦ ꯃꯊꯪꯒꯤ ꯆꯍꯤꯁꯤꯃ ꯑꯗꯨꯝ ꯌꯥꯔꯤꯗꯅ
ꯌꯥꯔꯦ
ꯎꯝ ꯑꯗꯨꯒꯤ ꯑꯩꯅ ꯑꯗꯨꯃꯥꯏꯅ ꯄ꯭ꯂꯥꯟ ꯂꯥꯛꯂꯦꯕ
ꯍꯣꯏ ꯍꯣꯏ ꯏꯆꯦ ꯑꯗꯨꯗꯤ ꯎꯝ ꯊꯝꯃꯦ ꯊꯝꯃꯦ ꯏꯆꯦ ꯑꯩꯁꯨ
ꯍ ꯎ